ꯍ ꯇꯥꯕ꯭ꯔꯣ?
ꯍꯜꯂꯣ ꯇꯥꯏꯌꯦ ꯇꯥꯏꯌꯦ꯫ ꯇꯥꯏꯌꯦ ꯢꯆꯦ ꯏꯆꯦꯗꯤ ꯆꯥꯛ ꯏꯁꯤꯡ ꯆꯥꯔꯕ꯭ꯔꯣ?
ꯑ ꯆꯥꯔꯦ ꯆꯥꯔꯦ ꯅꯪꯗꯤ ꯆꯥꯔꯕꯣ?
ꯑꯣ ꯑꯩꯁꯨ ꯆꯥꯔꯦ ꯢꯆꯦꯗꯤ ꯀꯔꯤ ꯢꯟꯁꯥꯡ ꯆꯥꯔꯒꯦ?
ꯉꯁꯤꯗꯤ ꯍꯋꯥꯏ ꯊꯣꯡꯕ ꯑꯃ ꯍꯦꯛꯇ ꯌꯦꯟ ꯆꯥꯡ ꯆꯥꯔꯒꯦ?
ꯑꯁ ꯑꯩꯗꯤ ꯉꯔꯥꯡꯗꯣ ꯀꯩꯅꯣ ꯇꯧꯔꯦ ꯉꯔꯥꯡꯗꯣ ꯏꯟꯖꯥꯡ ꯈꯔ ꯂꯩꯔꯨꯕ ꯀꯩꯊꯦꯜꯗꯒꯤ ꯆꯠꯂꯒ ꯑꯗꯨ ꯏꯟꯖꯥꯡ ꯈꯔ ꯂꯩꯔꯨꯕꯗꯨꯗ ꯉꯔꯥꯡꯗꯣ ꯏꯟꯖꯥꯡ ꯊꯣꯡꯒꯦ ꯇꯧꯔꯒ ꯃꯩꯗꯣ ꯃꯨꯠꯊꯣꯛꯈꯤꯕꯗꯒꯤ ꯑꯩꯁꯦ ꯏꯟꯖꯥꯡꯗꯣ ꯊꯣꯡꯗꯗꯅ ꯑꯩꯗꯣ ꯏꯃꯥꯟꯅꯕꯤ ꯒꯤꯗ ꯆꯥꯔꯦ ꯑꯗꯨꯅ ꯉꯔꯥꯡ ꯢꯟꯖꯥꯡꯗꯣ ꯑꯩ ꯇꯤꯜꯂꯧ ꯆꯅꯝ ꯀꯩꯀꯩꯗꯣ ꯁꯦꯝꯃꯒ ꯂꯩꯕ ꯑꯗꯩ ꯒꯤ ꯉꯥ ꯃꯔꯨꯝꯗꯣ ꯆꯥꯅꯤꯡꯉꯦꯅ ꯑꯩꯅ ꯀꯩꯊꯦꯜꯗꯒꯤ ꯂꯩꯔꯨꯕ ꯑꯗꯨꯒꯤ ꯉꯥ ꯃꯔꯨꯝꯗꯣ ꯈꯔ ꯇꯥꯎꯊꯣꯛꯑꯒ ꯊꯝꯕꯗꯣ ꯉꯔꯥꯡ ꯇꯤꯜꯂꯧ ꯆꯅꯝ ꯁꯦꯝꯕꯗꯨꯁꯨ ꯊꯝꯕ ꯌꯥꯔꯔꯣꯏ꯫ ꯍꯥꯏꯔꯒ ꯑꯗꯨꯝ ꯊꯣꯡꯉꯒ ꯑꯗꯨꯃꯥꯏꯅ ꯆꯥꯁꯤꯟꯒ꯭ꯔꯦꯗ ꯀꯔꯤꯁꯨ ꯍꯥꯏꯗꯤ ꯅꯣꯡꯁꯤꯡꯒꯤꯡꯒꯤ ꯐꯤꯕꯝꯁꯤꯅꯒ ꯒ꯭ꯌꯥꯟ ꯇꯥꯗꯕꯅꯦ ꯑꯗꯒꯤ ꯃꯩ ꯢꯁꯤꯡꯁꯨ ꯌꯥꯝꯅ ꯅꯨꯡꯉꯥꯏꯇꯦꯕ ꯅꯣꯡ ꯇꯥꯔꯗꯤ ꯑꯩ ꯑꯩꯅ ꯂꯩꯔꯤꯕ ꯃꯐꯝꯁꯦ ꯑꯗꯨꯗꯨꯅ ꯆꯥꯛꯇꯣ ꯈꯔ ꯉꯟꯅ ꯆꯥꯊꯣꯛꯑꯒ ꯊꯕꯛ ꯂꯣꯏꯊꯣꯛꯄꯅ ꯐꯔꯦꯅ ꯍꯥꯏꯔꯒ ꯑꯗꯨꯃꯥꯏꯅ ꯇꯧꯔꯦ꯫
ꯑꯣꯀꯦ꯫
ꯏꯆꯦꯗꯤ ꯊꯕꯛ ꯏꯪꯈꯥꯡ ꯆꯠꯇ꯭ꯔꯕꯣ ꯀꯃꯥꯏ ꯇꯧꯒꯦ?
ꯉꯁꯤꯗꯤ ꯅꯣꯡ ꯐꯤꯠ ꯁꯤ ꯁꯤꯡꯒꯤ ꯐꯤꯕꯝꯁꯦ ꯑꯩꯈꯣꯏꯒꯤꯁꯨ ꯌꯥꯝꯅ ꯐꯠꯇꯕ ꯑꯃ ꯑꯣꯏꯕ ꯑꯗꯨꯅ ꯊꯕꯛ ꯏꯟꯈꯥꯡꯗꯤ ꯆꯠꯇ꯭ꯔꯦ ꯌꯨꯝꯗ ꯁꯨꯝ ꯍꯣꯠꯅꯔꯒꯦ ꯊꯕꯛ ꯏꯟꯈꯥꯡꯁꯦꯅ ꯌꯥꯝ ꯑꯍꯥꯎ ꯑꯍꯥꯎꯕ ꯌꯥꯝ ꯆꯥꯏꯅꯩ ꯀꯔꯤ ꯀꯔꯤ ꯏꯟꯖꯥꯡꯅꯣ ꯂꯩꯔꯨꯏꯕꯣ
ꯑꯁ ꯀꯩꯊꯦꯜ ꯆꯠꯂꯦ ꯑꯗꯨ ꯀꯩꯊꯦꯜꯁꯤ ꯅꯨꯡꯇꯤꯒꯤ ꯆꯠꯂꯒ ꯁꯨꯝ ꯏꯟꯖꯥꯡꯖꯦ ꯂꯩꯒꯦ ꯇꯧꯔꯗꯤ ꯂꯩꯕꯝ ꯈꯪꯉꯛꯇꯦꯕ ꯅꯣꯡ ꯐꯥꯗꯣꯛ ꯁꯨꯝ ꯏꯁꯥꯅ ꯑ ꯅꯣꯡ ꯐꯥꯗꯣꯛ ꯁꯨꯝ ꯊꯣꯡꯉꯒ ꯆꯥꯕ ꯅꯠꯇ꯭ꯔꯗꯤ ꯅꯨꯡꯇꯤꯒꯤ ꯁꯨꯝ ꯊꯣꯡꯉꯛꯑꯒ ꯇꯧꯕꯖꯤꯗꯤ ꯂꯩꯕꯝ ꯈꯪꯗꯦ ꯑꯗꯣ ꯀꯣꯕꯤ ꯂꯩꯔꯛꯑꯦ꯫ ꯀꯣꯕꯤꯁꯨ ꯀꯣꯕꯤꯗꯨꯅ ꯈꯔ ꯀꯨꯏꯅ ꯊꯝꯕ ꯌꯥꯏ ꯍꯥꯏꯗꯅꯥ꯫ ꯑꯩꯗꯤ ꯑꯃꯨꯛ ꯅꯨꯡꯇꯤꯒꯤ ꯀꯩꯊꯦꯜ ꯊꯣꯛꯄꯗꯨꯗꯤ ꯐꯔꯛ ꯇꯥꯕꯁꯨ ꯌꯥꯏ ꯑꯗꯨꯅ ꯂꯩꯔꯤꯉꯩꯗ ꯈꯔ ꯀꯨꯏꯅ ꯊꯝꯕ ꯌꯥꯕ ꯄꯣꯠꯇꯨ ꯂꯩꯕꯅ ꯐꯩꯌꯦꯅ ꯑꯗꯨꯃꯥꯏꯅ ꯀꯣꯕꯤꯗꯨꯃ ꯂꯩꯔꯛꯑꯦ ꯑꯗꯨꯒ ꯀꯩꯅꯣ ꯈꯔꯒ ꯕꯦꯂꯦꯟꯗ꯭ꯔꯤ ꯈꯔꯒ ꯂꯩꯔꯛꯑꯦ ꯕꯦꯂꯦꯟꯗ꯭ꯔꯤꯁꯨ ꯑꯗꯨꯝ ꯅꯣꯡ ꯐꯥꯗꯣꯛ ꯏꯔꯣꯜꯂꯒ ꯆꯥꯕꯁꯨ ꯀꯥꯡꯉꯧ ꯆꯥꯕꯁꯨ ꯑꯗꯨꯝ ꯍꯥꯎꯋꯤ ꯑꯗꯒꯤ ꯀꯩꯅꯣ ꯇꯧꯕ꯭ꯔꯣ ꯏꯟꯖꯥꯡ ꯁꯦꯝꯒꯗꯕ ꯇꯟꯕ ꯅꯨꯃꯤꯠꯇꯁꯨ ꯃꯥꯗꯤ ꯆꯥꯛꯇ ꯑꯗꯨꯝ ꯉꯥꯜꯂꯒ ꯆꯥꯕꯁꯨ ꯍꯥꯎꯋꯦꯅ꯫ ꯇꯧꯔꯒ ꯑꯗꯨꯃꯥꯏꯅ ꯚꯦꯂꯦꯟꯗ꯭ꯔꯤ ꯈꯔꯒ ꯂꯩꯔꯦ ꯚꯦꯂꯦꯟꯗ꯭ꯔꯤꯁꯨ ꯌꯥꯝꯅ ꯍꯣꯡꯉꯦ ꯅꯍꯥꯟ ꯂꯨꯄꯥ ꯀꯨꯟꯒꯤ ꯂꯩꯔꯛꯄꯗꯣ ꯆꯔꯥ ꯑꯍꯨꯝ ꯆꯥꯈ꯭ꯔꯦ ꯍꯧꯖꯤꯛꯁꯨ ꯑꯗꯨꯝ ꯂꯩꯔꯤ ꯑꯗꯨꯅ ꯕꯦꯂꯦꯟꯗ꯭ꯔꯤꯁꯤ ꯐꯁꯨ ꯐꯕ ꯍꯥꯎꯁꯨ ꯍꯥꯎꯕ ꯍꯣꯡꯁꯨ ꯍꯣꯡꯕ ꯕꯦꯂꯦꯟꯗ꯭ꯔꯔꯤꯅ ꯐꯔꯦ ꯍꯥꯏꯕꯁꯤꯗ ꯂꯩꯔꯦ ꯃꯥꯗꯤ ꯁꯨ ꯇꯧꯅꯤꯡ ꯇꯧꯅꯤꯡꯕꯁꯨ ꯇꯧꯕ ꯌꯥꯏ ꯀꯨꯏꯅ ꯊꯃꯁꯨ ꯌꯥꯏ ꯑꯗꯨꯗꯨꯅ ꯚꯦꯂꯦꯟꯗ꯭ꯔꯤꯅꯦ ꯀꯣꯕꯤꯅꯦ ꯂꯩꯔꯦ ꯑꯗꯒꯤ ꯏꯟꯖꯥꯡ ꯐꯔꯛ ꯇꯥꯔꯁꯨ ꯍꯥꯏꯗꯤ ꯏꯟꯖꯥꯡ ꯅꯥꯄꯤ ꯀꯔꯤ ꯀꯔꯤꯗꯣ ꯐꯔꯛ ꯇꯥꯔꯁꯨ ꯍꯥꯏꯔꯒ ꯍꯋꯥꯏ ꯈꯔꯒ ꯂꯩꯔꯦ ꯍꯋꯥꯏ ꯍꯋꯥꯏ ꯁꯤꯁꯨ ꯑꯗꯨꯝ ꯀꯩꯅꯣ ꯇꯧꯕ ꯆꯝꯅ ꯑꯗꯨꯝ ꯐꯨꯠꯂꯒ ꯆꯥꯕꯁꯤꯁꯨ ꯍꯥꯎꯋꯤꯅ ꯑꯗꯨꯝ ꯏꯟꯁꯥꯡ ꯁꯣꯏꯗꯅꯕꯅꯤꯅ ꯍꯥꯏꯔꯒ ꯍꯋꯥꯏ ꯈꯔꯒ ꯑꯗꯨꯃꯥꯏꯅ ꯂꯩꯔꯦ ꯆꯤꯗꯤ ꯀꯔꯤ ꯌꯦꯟꯁꯥꯡꯅ ꯍꯥꯎꯔꯤꯕꯅꯣ ꯍꯧꯖꯤꯛꯀꯥꯟꯁꯦ
ꯑꯁ ꯍꯧꯖꯤꯛꯀꯥꯟꯗꯤ ꯆꯝꯊꯣꯡꯅ ꯍꯥꯎꯔꯦ ꯍꯥꯏꯇꯥꯔꯦ ꯅꯣꯡ ꯆꯤꯡꯁꯤꯒ ꯃꯄꯥꯟ ꯊꯣꯛꯄꯁꯨ ꯌꯥꯗ꯭ꯔꯦ ꯏꯟꯖꯥꯡ ꯅꯥꯄꯤ ꯂꯩꯕꯁꯨ ꯌꯥꯗ꯭ꯔꯦ ꯑꯗꯨꯅ ꯍꯋꯥꯏ ꯈꯔ ꯆꯥꯕ ꯂꯩꯁꯜꯂꯨꯕꯒꯤ ꯊꯝꯕ ꯌꯥꯕꯒꯤ ꯅꯠꯇ꯭ꯔꯒ ꯆꯝꯊꯣꯡ ꯈꯔ ꯆꯥꯕ ꯑꯗꯨꯃꯥꯏꯅ ꯇꯧꯔ ꯂꯩꯔꯦ ꯋꯥꯔꯤ ꯁꯥꯟꯅꯗꯕꯁꯨ ꯌꯥꯝꯅ ꯀꯨꯏꯔꯦ ꯅꯨꯡꯉꯥꯏꯔꯤꯕꯣ ꯅꯪꯕꯨꯣ
ꯑꯁ ꯋꯥꯏꯦ ꯋꯥꯏ ꯍꯥꯏꯕꯗꯤ ꯌꯥꯗꯕꯅꯤꯅ ꯅꯨꯡꯉꯥꯏꯌꯦ ꯍꯥꯏꯕ ꯇꯥꯥꯏꯁꯦ ꯑꯗꯨꯕꯨ ꯈꯪꯗꯦ ꯄꯩꯁꯥ ꯅꯨꯡꯁꯥꯒꯤ ꯐꯤꯕꯝꯁꯨ ꯁꯨꯝ ꯀꯩꯅꯣ ꯆꯥꯗꯕꯁꯤꯗ ꯍꯥꯏꯗꯤ ꯈꯨꯗꯣꯡ ꯆꯥꯗꯕꯁꯤꯗ ꯒ꯭ꯌꯥꯟ ꯇꯥꯗ꯭ꯔꯦꯗꯣ ꯄꯩꯁꯥ ꯊꯣꯛꯅꯕ ꯍꯣꯠꯅꯕꯗ ꯍꯧꯖꯤꯛꯀꯥꯟꯁꯤ ꯋꯥꯔꯦ ꯂꯥꯏꯔꯤꯛꯁꯨ ꯇꯝꯃꯤꯅꯦꯅ ꯁꯨꯝ ꯇꯝꯃꯒ ꯂꯣꯏꯁꯤꯟꯐꯝ ꯈꯪꯗꯕ ꯑꯃ ꯇꯧꯕꯒꯤ ꯃꯑꯣꯡꯗꯁꯨ ꯑꯗꯨꯃꯥꯏꯅ ꯇꯧꯔꯛꯑꯦ ꯇꯧꯔꯤꯁꯦ ꯑꯗꯨꯗꯨꯅ ꯑꯗꯨꯝ ꯌꯥꯅ ꯌꯥꯅꯕ ꯂꯩꯔꯒ ꯑꯗꯨꯝ ꯇꯧꯔꯤ ꯆꯦꯗꯤ ꯀꯔꯤ ꯀꯔꯤ ꯀꯃꯥꯏꯅ ꯇꯧꯔꯤꯕꯅꯣ ꯍꯧꯖꯤꯛ
ꯆꯞ ꯃꯥꯅꯩ ꯅꯪꯒ ꯍꯧꯖꯤꯛꯀꯥꯟꯗ ꯍꯥꯟꯅ ꯀꯩ ꯍꯥꯏꯇꯥꯔꯦ ꯊꯦꯡꯅꯔꯤꯕ ꯍꯛꯊꯦꯡ ꯃꯌꯥꯝꯁꯦ ꯁꯤ ꯉꯥꯛꯇꯅꯤꯗ ꯀꯝꯗꯧꯔꯤ ꯃ ꯏꯃꯥ ꯕꯕꯥꯍꯣꯏꯗꯤ
ꯏꯃꯥ ꯕꯕꯥꯍꯣꯏꯁꯨ ꯑꯗꯨꯝ ꯃꯣꯏꯒꯤ ꯊꯕꯛ ꯏꯪꯈꯥꯡ ꯑꯗꯨꯝ ꯇꯧꯔꯤ ꯍꯥꯏꯕ ꯇꯥꯔꯦ ꯕꯕꯥꯁꯨ ꯃꯥꯒꯤ ꯍꯥꯟꯅꯒꯤ ꯗꯨꯀꯥꯟ ꯊꯣꯛꯑꯒ ꯇꯧꯕꯗꯣ ꯑꯗꯨꯝ ꯗꯨꯀꯥꯟꯗ ꯃꯥꯒꯤ ꯄꯣꯠꯁꯤꯡꯗꯣ ꯑꯗꯨꯝ ꯁꯦꯟꯅꯔꯒ ꯃꯥꯒꯤ ꯇꯧꯐꯝ ꯊꯣꯛꯄ ꯀꯔꯕꯥꯔꯗꯣ ꯑꯗꯨꯝ ꯇꯧꯔꯤ ꯃꯥꯁꯨ ꯃꯥꯒꯤ ꯐꯤꯔꯣꯜ ꯁꯥꯔꯒ ꯂꯣ ꯏꯇꯤꯛ ꯇꯧꯕꯗꯣ ꯑꯗꯨꯝ ꯐꯤꯔꯣꯜ ꯁꯥꯕ ꯈꯣꯠꯄꯗꯣ ꯑꯗꯨꯝ ꯇꯧꯔꯤ ꯑꯩꯈꯣꯏꯒꯤꯗꯤ ꯑꯩꯈꯣꯏꯒꯤ ꯂꯝꯗꯗꯤ ꯑꯗꯨ ꯅꯠꯇꯅ ꯑꯇꯣꯞꯄꯁꯨ ꯀꯥ ꯍꯦꯟꯅ ꯇꯧꯐꯝꯁꯨ ꯂꯩꯇꯦ ꯍꯥꯏꯗꯤ ꯑꯩꯈꯣꯏꯅ ꯂꯧꯁꯤꯡ ꯌꯥꯝꯅ ꯂꯩꯗꯅ ꯂꯧꯁꯤꯡꯗꯨꯁꯨ ꯁꯨꯔꯒ ꯑꯗꯒꯤ ꯂꯧꯁꯤꯡꯗꯨꯗ ꯐꯥꯝ ꯑꯣꯏꯔꯣ ꯀꯔꯤ ꯑꯣꯏꯔꯣ ꯇꯧꯔꯒ ꯄꯩꯁꯥ ꯇꯥꯟꯒꯅꯤ ꯍꯥꯏꯕꯁꯨ ꯂꯩꯇꯕꯅꯤꯅ ꯑꯗꯨꯗꯨꯅ ꯏꯃꯥ ꯕꯕꯥꯁꯨ ꯃꯣꯏꯁꯨ ꯍꯥꯟꯅ ꯃꯣꯏꯅ ꯃꯁꯥꯅ ꯃꯁꯥꯅ ꯇꯧꯖꯕ ꯁꯤꯟꯐꯝꯗꯣ ꯑꯗꯨꯝ ꯇꯧꯔꯒ ꯇꯧꯔꯤ ꯃꯣꯏꯁꯨ ꯑꯍꯟ ꯑꯣꯏꯁꯤꯜꯂꯛꯑꯕꯅꯤꯅ ꯑꯩꯈꯣꯏꯁꯨ ꯄꯩꯁꯥ ꯅꯨꯡꯁꯥꯒ ꯊꯣꯛꯇꯕꯁꯤꯗ ꯃꯣꯏꯅꯁꯨ ꯄꯩꯁꯥ ꯅꯨꯡꯁꯥ ꯊꯣꯛꯅꯕ ꯈꯣꯠꯅꯕ ꯍꯟꯗꯛꯇꯤ ꯈꯔ ꯀꯟꯅ ꯍꯥꯏꯕꯗꯣ ꯑꯗꯨꯃꯥꯏꯅ ꯑꯣꯏꯔꯦ ꯑꯗꯨꯅ ꯈꯪꯗꯦ ꯇꯧꯗꯣꯔꯤꯁꯤ ꯆꯍꯤꯁꯨ ꯁꯨꯝ ꯌꯥꯝꯁꯤꯜꯂꯛ ꯑꯗꯒꯤ ꯊꯕꯛ ꯃꯈꯩꯁꯤꯅ ꯊꯕꯛ ꯃꯈꯩꯁꯨ ꯁꯨꯝ ꯌꯥꯝꯁꯤꯜꯂꯛ ꯑꯗꯨꯅ
ꯃꯥꯅꯦ ꯇꯧꯅꯕ ꯊꯕꯛꯅ ꯁꯨꯝ ꯂꯩꯁꯜꯂꯛꯇꯅ ꯇ꯭ꯔꯥ
ꯃꯥꯅꯦ ꯃꯥꯅꯦ ꯆꯨꯝꯃꯤ ꯏꯆꯦꯁꯨ ꯊꯦꯡꯅꯕꯅꯤꯅ ꯂꯣꯏꯅ ꯊꯣꯏꯗꯣꯛ ꯍꯦꯟꯗꯣꯛꯅꯗꯤ ꯐꯖꯅ ꯈꯪꯉꯝꯃꯅꯤ ꯑꯗꯨꯝ
ꯎꯝ ꯃꯥꯅꯦ ꯃꯥꯅꯦ ꯂꯣꯏꯅꯃꯛ ꯊꯦꯡꯅꯔꯤꯕ ꯉꯥꯛꯇꯅꯤ ꯁꯤꯁꯦ ꯍꯧꯖꯤꯛꯀꯥꯟꯒꯤ ꯅꯍꯥꯉꯩ ꯑꯍꯟꯉꯩ ꯇꯧꯅꯔꯤꯕꯁꯦ ꯁꯔꯀꯥꯔꯁꯤꯅ ꯀꯔꯤ ꯍꯥꯏꯔꯤꯕꯅꯣ ꯈꯪꯗꯦꯅꯦ
ꯃꯥꯅꯤ ꯈꯪꯗꯦ ꯑꯗꯨꯅꯤ ꯏꯁꯥ ꯏꯁꯥꯅ ꯍꯤꯡꯅꯕ ꯏꯁꯥ ꯏꯁꯥꯅ ꯇꯧꯅꯕ ꯑꯗꯨꯃꯥꯏꯅ ꯇꯧꯖꯕ ꯅꯠꯇ꯭ꯔꯒꯗꯤ ꯀꯅꯥꯗꯁꯨ ꯊꯥꯖꯕ ꯊꯝꯕ ꯌꯥꯕ ꯍꯥꯏꯕꯗꯨ ꯑꯣꯏꯗ꯭ꯔꯦ ꯏꯁꯥꯅ ꯏꯁꯥꯒꯤ ꯉꯝꯅꯕ ꯂꯣꯏꯅ ꯇꯧꯖꯕ ꯇꯥꯕꯅꯤ ꯃꯤꯁꯨ ꯃꯤꯒꯤ ꯉꯝꯅꯕ ꯂꯣꯏꯅ ꯇꯧꯔꯤꯕꯅꯤꯅ ꯑꯩꯈꯣꯏꯁꯨ ꯑꯩꯈꯣꯏꯒꯤ ꯉꯝꯅꯕ ꯑꯃ ꯅꯠꯇ꯭ꯔꯒ ꯑꯃꯅꯤ ꯑꯗꯨꯃꯥꯏꯅ ꯈꯜꯂꯤꯅꯦ ꯑꯩꯗꯤ ꯄꯩꯈꯥ ꯑꯇꯣꯞꯄ ꯑꯣꯏꯅ ꯊꯥꯔꯒ ꯇꯧꯔꯁꯤꯔꯥ ꯍꯥꯏꯅꯁꯨ ꯈꯜꯂꯛꯑꯕꯅꯤ ꯅꯍꯥꯟꯁꯨ ꯑꯉꯥꯡ ꯈꯔ ꯇꯨꯏꯁꯟ ꯇꯧꯒꯦꯅ ꯑꯉꯥꯡ ꯈꯔ ꯇꯨꯏꯁꯟ ꯇꯧꯕꯒꯤ ꯊꯤꯔ ꯇꯝꯕꯅꯦ ꯑꯗꯨ ꯃꯣꯏꯁꯨ ꯇꯜꯂꯕ꯭ꯔꯥ ꯈꯪꯗꯦ ꯑꯉꯥꯡ ꯃꯈꯩꯁꯨ ꯏꯂꯥꯛ ꯂꯥꯛꯇꯦ ꯍꯥꯏꯕꯗꯤ ꯃꯣꯏꯁꯨ ꯑꯩꯅꯒ ꯍꯥꯟꯅꯒ ꯑꯉꯥꯡ ꯇꯨꯏꯁꯟ ꯇꯧꯔꯛꯄ ꯈꯣꯠꯄ ꯍꯥꯏꯕꯗꯨ ꯇꯧꯔꯛꯇꯕꯅꯤꯅ ꯃꯣꯏꯁꯨ ꯑꯩꯈꯣꯏꯒꯤ ꯍꯥꯟꯅ ꯍꯥꯟꯅ ꯇꯨꯏꯁꯟ ꯇꯧꯔꯛꯄ ꯑꯣꯖꯥ ꯑꯉꯥꯡꯒ ꯂꯣꯏꯅꯔꯛꯄ ꯑꯣꯖꯥꯗꯨ ꯄꯥꯝꯕ꯭ꯔꯥ ꯈꯪꯗꯦ ꯃꯌꯥꯝꯁꯦ ꯍꯥꯏꯗꯤ ꯃꯌꯥꯝꯁꯦ ꯍꯥꯟꯅꯗꯒꯤ ꯇꯧꯔꯛꯄ ꯃꯤ ꯍꯥꯏꯕꯁꯤꯅꯗꯤ ꯍꯦꯛꯇ ꯄꯥꯝꯅꯩꯗꯣ ꯑꯦꯛꯁꯄꯔꯤꯟꯁ ꯂꯩꯔꯕ ꯍꯥꯏꯕꯁꯤꯅꯗꯤ ꯑꯗꯨꯅ ꯑꯉꯥꯡꯈꯩꯁꯨ ꯏꯔꯥꯛ ꯂꯥꯛ ꯅꯠꯇꯦ ꯑꯗꯨꯅꯤ ꯇꯧꯔꯤꯛꯏꯁꯦ ꯑꯗꯨ ꯏꯆꯦ ꯍꯣꯏꯔꯣꯝꯗ ꯑꯉꯥꯡꯒ ꯇꯨꯏꯁꯟ ꯇꯧꯅꯤꯡꯕ ꯂꯩꯔꯗꯤ ꯈꯔ ꯄꯥꯎ ꯐꯥꯎꯕꯤꯔꯣ ꯑꯩꯉꯣꯟꯗ ꯑꯩꯗꯣ ꯈꯔ ꯃꯇꯦꯡ ꯃꯇꯦꯡ ꯑꯣꯏꯅꯕ ꯑꯗꯨꯃꯥꯏꯅ ꯑꯉꯥꯡ ꯇꯨꯏꯁꯟ ꯇꯧꯕ ꯈꯣꯠꯄꯗꯣ ꯑꯗꯨꯃꯥꯏꯅ ꯇꯧꯒꯦꯅ ꯈꯟꯕꯅꯦ
ꯑꯣ ꯍꯣꯏ ꯍꯣꯏ ꯍꯪꯉꯛꯀꯦ ꯍꯪꯉꯛꯀꯦ ꯑꯩꯁꯨ ꯑꯉꯝꯕ ꯃꯇꯦꯡ ꯄꯥꯡꯉꯛꯀꯦ ꯑꯩꯁꯨ ꯁꯣꯝ ꯅꯥꯀꯟꯗ ꯋꯥꯔꯤꯕꯅꯤꯅꯦ ꯇꯧꯔꯤꯁꯦ ꯑꯣ ꯍꯥꯏꯔꯣꯑꯣ ꯍꯥꯏꯔꯣꯑꯣ ꯍꯥꯏꯔꯛꯑꯣ ꯍꯥꯏꯔꯛꯑꯣ ꯀꯥꯏꯗꯦ ꯀꯥꯏꯗꯦ ꯅꯪ ꯑꯗꯨꯝ ꯍꯥꯏꯔꯛꯑꯣ
ꯑꯣ ꯏꯆꯦꯗꯤ ꯉꯁꯤꯗꯤ ꯊꯕꯛ ꯏꯪꯈꯥꯡꯒ ꯆꯠꯇ꯭ꯔꯕ ꯅꯠꯇ꯭ꯔꯒꯅ ꯍꯧꯖꯤꯛꯀꯥꯟꯁꯤ ꯍꯥꯏꯗꯤ ꯀꯔꯤ ꯀꯔꯤ ꯀꯃꯥꯏꯅ ꯍꯣꯠꯅꯔꯤꯕꯅꯣ ꯍꯥꯏꯅ ꯍꯪꯒꯦ ꯇꯧꯕꯅꯤꯗ
ꯊꯕꯛ ꯏꯟꯈꯥꯡ ꯍꯥꯏꯁꯦ ꯑꯇꯣꯞ ꯑꯇꯣꯞꯄ ꯊꯕꯛꯇꯤ ꯇꯧꯅꯤꯡꯉꯥꯏ ꯂꯩꯇꯕꯅꯤꯅ ꯁꯨꯝ ꯐꯤ ꯁꯥꯕ ꯈꯣꯠꯄ ꯈꯔ ꯇꯧꯔꯤ ꯍꯦꯟꯂꯨꯝ ꯍꯦꯟꯗꯤꯀ꯭ꯔꯥꯐꯀꯤ ꯁꯃꯥꯖꯇꯁꯨ ꯃꯇꯦꯡ ꯄꯥꯡꯕ ꯍꯧꯖꯤꯛꯁꯦ ꯑꯩ ꯏꯁꯥꯒꯤꯁꯨ ꯈꯔ ꯄꯩꯁꯥ ꯇꯥꯅꯕꯅ ꯅꯪ ꯐꯅꯦꯛꯀꯨꯝꯕ ꯂꯧꯅꯤꯡꯕ ꯈꯣꯠꯄ ꯂꯩꯔꯒꯗꯤ ꯑꯗꯨꯝ ꯍꯥꯏꯔꯛꯑꯣ
ꯑꯣ ꯍꯥꯏꯔꯛꯀꯦ ꯌꯥꯏꯌꯦꯦ ꯑꯗꯨ ꯑꯩꯁꯨ ꯐꯅꯦꯛ ꯍꯥꯏꯗꯤ ꯑꯩꯈꯣꯏ ꯊꯪꯅꯕꯒꯤ ꯑꯗꯨꯝ ꯆꯥꯎꯋꯦ ꯑꯗꯒꯤ ꯑꯩꯈꯣꯏ ꯆꯆꯥ ꯍꯣꯏ ꯑꯗꯨꯝ ꯃꯣꯏꯗꯣ ꯍꯥꯏꯗꯤ ꯐꯅꯦꯛ ꯄꯥꯝꯕ ꯈꯣꯠꯄ ꯑꯗꯨꯃꯥꯏꯅ ꯃꯔꯛ ꯃꯔꯛ ꯑꯗꯨꯃꯥꯏꯅ ꯍꯪꯕ ꯌꯥꯎꯕꯅꯦ ꯑꯗꯨ ꯀꯔꯤꯒꯨꯝꯕ ꯄꯥꯝꯃꯤ ꯈꯣꯠꯂꯤ ꯍꯥꯏꯔꯒ ꯀꯩꯅꯣ ꯇꯧꯗꯣ ꯑꯣꯏꯇꯥꯔꯒꯗꯤ ꯗꯔꯀꯥꯔ ꯑꯣꯏꯕ ꯇꯥꯔꯒꯗꯤ ꯑꯩ ꯏꯆꯦꯗ ꯑꯗꯨꯝ ꯄꯥꯎ ꯐꯥꯎꯕꯤꯔꯛꯀꯦ ꯑꯣꯀꯦ ꯑꯗꯨ ꯏꯆꯦꯅ ꯇꯧꯔꯤꯕ ꯊꯕꯛ ꯑꯗꯨꯨꯁꯨ ꯌꯥꯝꯅ ꯐꯩ ꯍꯥꯏꯗꯤ ꯑꯩꯈꯣꯏꯒꯤ ꯑꯩꯈꯣꯏꯒꯤ ꯑꯗꯨꯝꯕ ꯃꯁꯥ ꯏꯁꯥꯒꯤ ꯍꯩꯖꯕ ꯑꯩꯈꯣꯏꯒꯤ ꯏꯁꯀꯤꯜ ꯃꯈꯩꯁꯤꯁꯨ ꯃꯣꯏꯅ ꯑꯩꯈꯣꯏꯒꯤ ꯆꯥꯎꯈꯠ ꯇꯤꯟꯅꯕ ꯍꯥꯏ ꯇꯇꯥꯔꯦ ꯃꯣꯏꯕꯨ ꯃꯁꯛ ꯈꯪꯕꯤꯕ ꯑꯣꯏꯅ ꯑꯗꯨꯃꯥꯏꯅ ꯑꯩꯈꯣꯏꯅ ꯉꯝꯕ ꯃꯇꯦꯡ ꯃꯣꯏꯒꯤ ꯄꯥꯡꯕꯤꯕꯅꯤ ꯌꯥꯝꯅ ꯐꯩ ꯏꯆꯦꯅ ꯇꯧꯔꯤꯕ ꯊꯕꯛ ꯑꯗꯨ ꯏꯆꯦꯅ ꯇꯧꯔꯤꯕ ꯊꯕꯛ ꯑꯗꯨ ꯃꯤ ꯑꯃꯅꯤ ꯍꯧꯅꯔꯒ ꯃꯌꯥꯝ ꯃꯥꯟꯅꯔꯒ ꯇꯧꯔꯗꯤ ꯃꯥꯏ ꯄꯥꯛꯄ ꯊꯕꯛ ꯑꯃꯁꯨ ꯑꯣꯏꯒꯅꯤ ꯑꯗꯒꯤ ꯈꯤꯇꯪ ꯑꯩꯈꯣꯏꯒꯤ ꯍꯛꯆꯥꯡꯒꯤ ꯐꯤꯕꯝ ꯈꯤꯇꯪ ꯑꯩꯈꯣꯏꯒꯤ ꯀꯩꯅꯣ ꯇꯧꯕ ꯃꯈꯩꯁꯦ ꯁꯣꯟꯕ ꯃꯈꯩꯗꯁꯨ ꯃꯣꯏꯗꯤ ꯍꯥꯏꯗꯤ ꯄꯥꯡꯒꯜ ꯀꯩꯀꯩꯁꯤ ꯈꯔ ꯋꯥꯠꯄꯅꯤꯅ ꯑꯩꯈꯣꯏꯒꯤ ꯑꯩꯈꯣꯏꯅ ꯑꯉꯝꯕ ꯃꯇꯦꯡ ꯈꯔ ꯄꯥꯡꯕꯤꯔꯒ ꯃꯣꯏꯁꯨ ꯃꯣꯏ ꯃꯌꯥꯝꯗꯒꯤ ꯇꯥꯗꯦꯀꯣ ꯍꯥꯏꯕꯗꯣ ꯑꯗꯨꯝ ꯑꯗꯨꯃꯥꯏꯅ ꯃꯁꯥꯒꯤ ꯃꯁꯥꯒꯤ ꯁꯦꯟꯊꯣꯛ ꯃꯁꯥꯒꯤ ꯁꯦꯟꯊꯣꯛ ꯂꯝꯕꯤꯗꯨꯗꯤ ꯃꯁꯥꯅ ꯍꯤꯡꯖꯕ ꯉꯝꯅꯕ ꯑꯗꯨꯃꯥꯏꯅ ꯇꯧꯕꯤꯔꯤ ꯃꯌꯥꯝ ꯆꯪꯗꯅ ꯇꯧꯕꯤꯔꯤ ꯍꯥꯏꯕꯗꯨꯒꯤ ꯃꯣꯏꯗꯨꯁꯨ ꯋꯥꯈꯟꯗ ꯆꯥꯎꯊꯣꯛꯅꯕ ꯑꯗꯨꯃꯥꯏꯅ ꯇꯧꯔꯤꯗꯨ ꯌꯥꯝꯅ ꯐꯔꯕꯅꯤ
ꯎ ꯃꯥꯅꯦ ꯃꯥꯅꯤ ꯏꯁꯥꯒꯤ ꯁꯦꯟꯊꯣꯛ ꯂꯝꯕꯤ ꯂꯩꯅꯕ ꯇꯧꯔꯤꯕꯅꯤ ꯅꯠꯇ꯭ꯔꯗꯤ ꯃꯤꯅ ꯍꯟꯊꯅ ꯌꯦꯡꯉꯤ ꯅꯠꯇ꯭ꯔꯥ ꯍꯧꯖꯤꯛꯀꯥꯟꯗꯤ
ꯏꯆꯦ ꯑꯗꯨ ꯀꯩꯅꯣ ꯇꯧꯋꯦ ꯄꯨꯡ ꯀꯌꯥ ꯇꯥꯔꯒꯦ ꯑꯃꯠꯇ ꯌꯦꯡꯕꯤꯕꯅꯦ
ꯑꯣ ꯍꯧꯖꯤꯛꯁꯦ ꯄꯨꯡ ꯃꯥꯄꯜ ꯃꯥꯄꯜ ꯇꯥꯔꯦ ꯍꯧꯖꯤꯛꯁꯦ ꯑꯗꯣ ꯅꯪ ꯊꯕꯛ ꯀꯨꯝꯕ ꯂꯩꯕ꯭ꯔꯥ ꯈꯣꯠꯄ꯭ꯔꯥ ꯑꯗꯣ ꯑꯩ ꯑꯩꯁꯨ ꯍꯧꯖꯤꯛꯁꯦ ꯊꯕꯛꯁꯦ ꯌꯥꯝ ꯀꯟꯅ ꯆꯤꯟꯕꯗꯤ ꯅꯠꯇꯦ ꯑꯗꯨꯕꯨ ꯇꯧꯗꯕ ꯌꯥꯗꯕ ꯈꯔ ꯂꯩꯕꯀꯣ ꯑꯗꯨꯅ ꯍꯧꯖꯤꯛꯁꯦ ꯀꯥꯏꯗꯦ ꯈ꯭ꯅꯤ ꯋꯥꯔꯤ ꯁꯥꯟꯅꯕ ꯅꯣꯡ ꯐꯥꯗꯣꯛ ꯑꯗꯩ ꯅꯪꯅ ꯇꯧꯔꯛꯄꯁꯨ ꯌꯥꯝꯅ ꯅꯨꯡꯉꯥꯏꯔꯦ ꯐꯣꯟꯁꯦ ꯋꯥꯔꯤ ꯁꯥꯟꯅꯕꯁꯤꯁꯨ ꯌꯥꯝꯅ ꯅꯨꯡꯉꯥꯏꯔꯦ ꯑꯩꯈꯣꯏ ꯏꯕꯥꯅꯤ ꯃꯇꯝ ꯀꯨꯏꯔꯕꯩ ꯇꯨꯡꯗ ꯅꯨꯡꯉꯥꯏ ꯅꯨꯡꯉꯥꯏꯅ ꯂꯩꯌꯨ ꯑꯗꯨꯝ ꯑꯋꯥ ꯅꯨꯡꯉꯥꯏꯁꯦ ꯁꯤꯌꯔ ꯇꯧꯃꯤꯟꯅꯒꯗꯕꯅꯤ ꯉꯥꯏꯍꯥꯛ ꯉꯥꯏꯍꯥꯛ ꯐꯣꯟ ꯇꯧꯅꯔꯒ ꯅꯠꯇ꯭ꯔꯥ
ꯃꯥꯅꯤ ꯃꯥꯅꯤ ꯆꯨꯝꯃꯤ ꯏꯆꯦꯅ ꯍꯥꯏꯕꯗꯣ ꯌꯥꯝꯅ ꯆꯨꯝꯕ ꯋꯥꯐꯝꯅꯤ ꯍꯥꯏꯗꯤ ꯏꯊꯟ ꯈꯛꯇ ꯁꯨꯝ ꯂꯩꯔꯗꯤ ꯑꯩꯈꯣꯏꯒꯤ ꯋꯥꯈꯜꯁꯦ ꯑꯩꯈꯣꯏꯒꯤ ꯀꯩꯅꯣꯗ ꯈꯟꯐꯝ ꯈꯟꯐꯝ ꯅꯣꯝꯐꯝ ꯊꯣꯛꯇꯕ ꯑꯗꯨꯃꯥꯏꯅ ꯇꯧꯕ ꯂꯩ ꯑꯗꯨ ꯃꯌꯥꯝ ꯑꯩꯈꯣꯏ ꯁꯨꯝ ꯑꯃ ꯇꯥꯊꯣꯛ ꯇꯥꯁꯤꯟ ꯇꯧꯅꯔꯒ ꯁꯨꯃꯥꯏꯅ ꯍꯥꯏꯅꯕ ꯑꯣꯏ ꯇꯥꯔꯒꯗꯤ ꯋꯥꯈꯜꯁꯨ ꯆꯥꯎꯊꯣꯛꯏ ꯑꯗꯨꯒ ꯋꯥꯈꯜꯁꯨ ꯊꯣꯛꯑꯦ ꯑꯗꯨꯃꯥꯏꯅ
ꯃꯥꯅꯤ ꯃꯥꯅꯤ ꯐꯔꯦ ꯐꯔꯦ ꯑꯗꯨꯗꯤ ꯗ ꯉꯁꯤꯒꯤꯗꯤ ꯑꯩꯗꯣ ꯊꯕꯛ ꯑꯃ ꯇꯧꯊꯣꯛꯎꯈꯤꯒꯦ ꯅꯪꯁꯨ ꯇꯧꯊꯣꯛꯎꯔꯣ ꯑꯃꯨꯛ ꯀꯣꯟꯅ ꯋꯥꯔꯤ ꯁꯥꯟꯅꯔꯁꯤꯀꯣ ꯎ ꯍꯣ ꯍꯣ ꯌꯥꯝ ꯅꯨꯡꯉꯥꯏꯔꯦ ꯅꯨꯡꯉꯥꯏꯔꯦ